ꯑꯩꯉꯣꯟꯗ ꯌꯥꯗꯦ ꯉ ꯑꯩ ꯅ ꯌꯥꯔꯣꯏꯌꯦ ꯅꯪ ꯅꯪ ꯌꯥꯔꯣꯏꯕ ꯅꯪ ꯇꯥꯕ꯭ꯔꯣ ꯑꯩꯈꯣꯏꯗꯤ ꯇꯥꯏꯌꯦ ꯑꯩꯅ ꯅꯪ ꯀꯩꯗ ꯇꯝꯗꯣꯏꯅꯣꯅꯦ ꯑꯩ ꯊꯥꯡꯒꯠꯂꯤ ꯍꯥꯏꯕ ꯂꯣꯗꯤꯡ ꯆꯠꯂꯤ ꯍꯥꯏꯕ ꯇꯧꯅꯤꯌꯦ ꯅꯪ ꯅꯁꯛꯇꯣ ꯊꯤꯕꯩꯅꯦ ꯑꯗꯣ ꯐꯣꯟ ꯌꯥꯗꯔ꯭ꯤ ꯑꯁ ꯑꯩꯉꯣꯟꯗ ꯂꯣꯏ ꯇꯥꯏꯅꯔꯦ ꯅꯥꯕ ꯑꯩꯅ ꯄꯨꯔꯥ ꯀꯩꯅꯣꯒꯤ ꯇꯥꯏꯞꯇ ꯈꯜꯂꯦ ꯈꯟꯕ ꯅꯠꯇꯦ ꯑꯣꯏꯔ ꯅꯪ ꯑꯣꯏꯔꯕꯅꯦ ꯅꯦ ꯅꯪ ꯀꯩꯅꯣ ꯑꯣꯏꯔꯕꯅꯦ ꯅꯪ ꯇꯧꯖꯗꯦ ꯇꯧꯖꯗꯦ ꯉꯣ ꯀꯔꯤꯝ ꯆꯠꯇꯦꯗ ꯑꯩ ꯌꯨꯝꯗ ꯂꯩ ꯀꯥꯏ ꯆꯧꯗꯣꯏꯅꯣ ꯑꯩ ꯊꯕꯛ ꯆꯠꯐꯝ ꯊꯣꯛꯄ ꯆꯠꯂ ꯍꯜꯂꯛꯑꯒ ꯌꯨꯝꯗ ꯂꯩꯔꯤꯁꯤꯅꯤ ꯁꯟꯗꯦ ꯁꯨꯇꯤ ꯑꯣꯏꯗ꯭ꯔꯣ ꯅꯣꯡꯃꯥꯏꯖꯤꯡꯖꯦ ꯑꯣ ꯑꯣꯏꯗꯦꯗ ꯑꯗꯨ ꯀꯩꯅꯣ ꯅꯪꯅ ꯉꯁꯤ ꯁꯤꯗꯤ ꯀꯩꯝꯇꯒ ꯍꯥꯏꯔꯛꯇꯕꯤ ꯇꯨꯃꯤꯟꯒ ꯂꯩꯁꯟ ꯗꯨꯅ ꯆꯥꯛ ꯆꯥꯅꯩꯔꯣ ꯆꯥꯛ ꯆꯥꯗꯔꯤꯔ ꯅꯪ ꯅꯪꯁꯨ ꯊꯦꯡꯉ ꯃꯥꯜꯂꯗ ꯑꯩꯁꯨ ꯍꯜꯂꯛꯄꯗ ꯉꯥꯏ ꯍꯥꯏꯗ ꯄꯣꯊꯥꯔꯁꯅꯨ ꯍꯥꯏ ꯈꯜꯂꯕ ꯑꯩꯁꯨ ꯅꯪꯅ ꯀꯩꯒꯤꯅꯣ ꯉꯁꯤ ꯊꯦꯡꯉꯤꯁꯤꯅ
ꯑꯩꯅ ꯉꯥꯡꯉꯤꯁꯦ ꯇꯥꯗ꯭ꯔꯣ ꯅꯪꯅ ꯊꯦꯡꯉꯤꯁꯤ ꯀꯩ ꯀꯩꯅꯣ ꯍꯥꯏꯕꯅꯤꯅꯦꯍꯦ ꯅꯪꯕꯣ
ꯁꯨꯝ ꯀꯩꯅꯣꯝ ꯇꯧꯕꯅꯦ
ꯅꯪ ꯃꯤꯒ ꯋꯥꯔꯤ ꯁꯥꯟꯅ ꯂꯩꯔꯗꯤ ꯑꯩꯅ ꯉꯥꯡꯉꯤꯁꯦ ꯇꯥꯔꯔꯣꯏꯌꯦ ꯅꯠꯇꯦꯗ ꯅꯠꯇꯦ ꯑꯩꯈꯣꯏ ꯃꯥꯅꯤꯗ ꯑꯩ ꯀꯩꯅꯣꯝꯈꯛꯍꯥꯏꯒꯦ ꯇꯧꯕ ꯃꯥ ꯍꯣꯏ ꯑꯦ ꯃꯁꯤꯅ ꯁꯨꯝ ꯍꯗ ꯍꯟꯗꯣ ꯇꯟꯕꯒꯤ ꯁꯨꯝ ꯂꯩ ꯂꯩꯕꯗꯨ ꯁꯨꯡꯑꯣꯏ ꯑꯣꯏꯔꯣꯏ ꯀꯅꯥꯅꯣꯝꯒ ꯋꯥꯊꯤ ꯉꯥꯡꯅꯗꯅ ꯂꯩ ꯅꯠꯇ꯭ꯔꯁꯨ ꯀꯔꯤꯅꯣꯝꯗꯤ ꯁꯣꯏꯟ ꯇꯧꯔꯦ ꯅꯥꯊꯟꯗꯒ ꯏꯁ ꯍꯧꯗꯣ ꯇꯟꯗꯣꯏ ꯁꯨꯝ ꯂꯩꯕꯒꯥꯏꯗꯣ ꯑꯣꯏꯗ꯭ꯔꯕꯅꯤ
ꯇꯧꯗꯦ ꯇꯧꯗꯦꯉꯣ ꯑꯗꯨꯝ ꯊꯦꯡꯅ ꯍꯥꯏ
ꯊꯦꯡꯅꯍꯜꯂꯤꯉꯣꯏ ꯑꯪꯈꯛꯇ ꯌꯥꯝꯅ ꯑꯩꯅ ꯅꯠꯇꯦꯅꯦ ꯅꯪꯅ ꯍꯥꯏꯖꯕ ꯅꯠꯇ꯭ꯔꯣ ꯑꯩꯗꯤ ꯇꯔꯦꯠ ꯈꯥꯏ ꯅꯤꯄꯥꯟꯗ ꯍꯜꯂꯦꯅ ꯑꯩꯅ ꯍꯥꯏꯕ ꯄꯣꯠꯂꯣ ꯑꯗꯨꯕꯣ
ꯑꯩ ꯃꯃꯥꯡꯗ ꯑꯃꯨꯛ ꯍꯥꯏꯒꯗ꯭ꯔꯣ ꯑꯩ ꯑꯗꯨꯝ ꯊꯦꯡꯅ ꯍꯜꯂꯦꯅ ꯅꯤꯄꯥꯜ ꯅꯤꯄꯥꯟꯈꯥꯏ ꯃꯥꯄꯜ ꯇꯥ ꯌꯥꯎꯋꯦꯗ
ꯅꯪ ꯅꯣꯡꯃꯇ ꯄꯨꯡ ꯃꯥꯄꯜ ꯇꯥꯔꯒ ꯍꯜꯂꯦ ꯍꯥꯏꯕ ꯋꯥꯍꯩꯖꯦ ꯑꯩꯉꯣꯟꯗ ꯍꯥꯏꯗꯦ
ꯏꯃ ꯃꯥꯟ ꯆꯨꯝꯈꯂꯛꯑꯦ
ꯑꯩꯅ ꯆꯨꯝꯕ ꯅꯠꯇꯦ ꯑꯩꯅ ꯆꯨꯝꯃꯤꯅꯦ ꯑꯗꯣ ꯆꯥꯛ ꯆꯥꯔꯕ ꯆꯥꯗ꯭ꯔꯤꯕꯣ ꯀꯃꯥꯏꯅ ꯇꯧꯕꯅꯣ
ꯆꯥꯗ꯭ꯔꯤꯗ ꯉꯥꯛꯇꯪ ꯈꯟꯕ ꯊꯕꯤ ꯃꯣꯏ
ꯄꯨꯡ ꯄꯨꯡ ꯇꯔꯥꯗ ꯆꯥꯛ ꯆꯥꯈꯤꯕ ꯅꯪꯅ ꯍꯧꯖꯤꯛ ꯄꯨꯡ ꯃꯥꯄꯜ ꯇꯥꯐꯥꯎ ꯆꯥꯛ ꯆꯥꯗꯕ ꯍꯥꯏꯁꯦ ꯅꯪ ꯀꯩꯅꯣꯝꯃ ꯁꯣꯏꯗꯅ ꯆꯥꯔꯨꯔꯦ ꯍꯥꯏꯕꯁꯦ ꯇꯥꯛꯄꯅꯦꯕ ꯒ꯭ꯌꯥꯟ ꯇꯥꯕ꯭ꯔꯥ ꯅꯪ ꯀꯔꯤꯝꯇ ꯆꯥꯗꯅ ꯍꯧꯖꯤꯛꯐꯥꯎ ꯃꯣꯏ ꯅꯪꯅ ꯆꯥꯛ ꯆꯥꯗꯅ ꯂꯩꯕ ꯍꯥꯏꯕꯁꯦ ꯑꯣꯏꯊꯣꯛꯇ꯭ꯔꯕꯅꯤ ꯀꯔꯤ ꯆꯥꯔꯨꯏ ꯍꯥꯏꯔꯛꯑꯣ ꯀꯩꯅꯣ ꯉꯁꯥꯏ ꯑꯂꯨꯁꯥꯛꯀ ꯆꯅꯥꯒ ꯆꯥꯔꯨꯕꯗꯣ ꯀꯩꯅ ꯉꯥꯡꯉꯁꯤꯕꯣ ꯑꯗꯨꯅꯤ ꯀꯩꯅꯣꯝꯗꯤ ꯁꯣꯏ ꯁꯣꯏꯅ ꯆꯥꯔꯨꯅꯦ ꯍꯥꯏꯕ ꯑꯩ ꯅ ꯑꯩꯅ ꯑꯗꯨꯅꯤ ꯅꯪ ꯑꯩꯉꯣꯟꯗ ꯑꯂꯨꯁꯥꯛ ꯆꯥꯔꯨꯏꯅ ꯀꯦꯝ ꯍꯥꯏꯔꯛꯇ꯭ꯔꯤ ꯑꯗꯨꯕꯨ ꯑꯩꯅ ꯅꯪ ꯍꯥꯏꯗ꯭ꯔꯒꯁꯨ ꯀꯩꯅꯣꯝ ꯆꯥꯔꯨꯔꯦ ꯍꯥꯏꯕꯁꯦ ꯈꯪꯕꯒꯤꯅꯦ ꯑꯩꯅ ꯍꯪꯉꯛꯏꯁꯦ ꯒ꯭ꯌꯥꯟ ꯇꯥꯔꯕ
ꯑꯩ ꯉꯁꯥꯏ ꯆꯥꯂꯨꯔꯦ ꯉꯁꯥꯏ ꯗꯤ ꯄꯨꯡ ꯃꯔꯤꯈꯥꯏ ꯆꯥꯎꯕꯅꯦ
ꯑꯗꯨ ꯀꯅꯥ ꯀꯅꯥ ꯆꯥꯔꯨꯏꯅꯣ ꯅꯊꯟ ꯆꯥꯔꯨꯏꯔꯣ ꯃꯤꯒ ꯆꯥꯔꯨꯨꯏꯔꯣ
ꯏꯊꯟꯗꯅꯤꯗꯥꯥ ꯉꯁꯤ ꯃꯤꯁꯨ ꯌꯥꯝ ꯂꯥꯛꯇꯦꯕꯀꯣ ꯀꯩꯒꯤꯅꯣ ꯈꯪꯗꯦ ꯑꯗꯨꯗ ꯏꯊꯟꯗ ꯑꯗꯨꯝ ꯆꯥꯔꯕ ꯉꯔꯥꯡ ꯅꯍꯥꯟꯗꯩ ꯏꯊꯟꯗ ꯑꯗꯨꯝ ꯆꯥꯏꯗ ꯀꯣꯐꯄꯤ ꯀꯣꯐꯄꯤ ꯑꯝꯊꯛꯑꯗꯤ ꯑꯗꯨꯣ ꯑꯃꯨꯛ ꯈꯤꯇꯪ
ꯍꯣ ꯉꯁꯤꯗꯣ ꯅꯨꯡꯃꯥꯏ ꯑꯣꯏꯕꯒꯤꯅꯤ ꯃꯤ ꯂꯥꯛ ꯃꯗꯩꯗꯣ ꯎꯝ ꯑꯗꯨꯏ ꯈꯛꯇ ꯃꯥꯟꯗꯦꯗ ꯉꯁꯤ ꯉꯔꯥꯡꯖꯦ ꯃꯤ ꯈꯔ ꯁꯥꯝꯃꯦꯕꯀꯣ ꯀꯨꯏꯔꯦꯕ ꯁꯥꯝꯕ ꯑꯗꯨꯏ ꯈꯛꯇꯅꯦ ꯑꯇꯣꯞꯄ ꯀꯔꯤꯝ ꯂꯩꯇꯦ
ꯎꯝ ꯃꯣꯏ ꯃꯊꯛ ꯅꯨꯡꯉꯥꯏꯇꯕꯩꯔ ꯈꯪꯗꯦ ꯈꯔ ꯁꯥꯝꯃꯦ
ꯅꯣꯏ ꯃꯊꯛꯇꯨ ꯃꯤ ꯀꯌꯥ ꯂꯩꯔꯤꯒꯦ ꯍꯧꯖꯤꯛ ꯑꯗꯨꯝ ꯍꯥꯏꯗꯤ ꯆꯥꯎꯔꯥꯛꯅ ꯑꯗꯨꯝ ꯀꯌꯥꯃꯨꯛ ꯂꯥꯛꯀꯦ
ꯇꯣꯏꯅ ꯂꯥꯛꯄ ꯍꯥꯏꯔꯗꯤ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯃꯤ ꯇꯔꯦꯠꯀꯤꯇꯥꯡ ꯂꯥꯛꯑꯦ
ꯑꯣ ꯐꯔꯦ ꯐꯔꯦ ꯅꯪꯒ ꯊꯥꯔꯒ ꯅꯤꯄꯥꯥꯟ ꯑꯣꯏꯗꯣꯏꯔꯣ ꯅꯠꯇ꯭ꯔꯒ ꯅꯪꯒ ꯊꯥꯔꯒ ꯇꯔꯦꯠ ꯑꯣꯏꯗꯣꯏ ꯑꯩꯒ ꯊꯥꯔꯒ ꯇꯔꯦꯠꯅꯦꯕ ꯑꯗꯨꯒ ꯃꯣꯏ ꯅꯤꯠꯀꯤ ꯁꯥꯇ꯭ꯔꯃꯨꯛ ꯐꯅꯌꯥꯝ ꯂꯥꯛꯄꯅꯦꯕ
ꯍꯥꯏ ꯂꯥꯛꯇꯦ ꯍꯥꯏ ꯇꯥꯔꯦ ꯄꯣꯠꯁꯦ ꯀꯃꯥꯏ ꯇꯧꯏꯅꯣ ꯈꯪꯗꯦ ꯃꯣꯏ ꯁꯨꯛꯂꯥꯡ ꯂꯥꯛ
ꯂꯥꯛꯄꯨ ꯂꯥꯛꯈꯤꯗ꯭ꯔ ꯃꯣꯏꯁꯦ ꯑꯗꯨ ꯅꯪ ꯅꯪꯅ ꯍꯧꯖꯤꯛꯐꯥꯎ ꯆꯥꯛ ꯆꯥꯗ꯭ꯔꯤꯁꯦ ꯅꯣꯏ ꯏꯃꯨꯡꯒꯤ ꯃꯤ ꯂꯣꯏꯅ ꯆꯥꯛ ꯆꯥꯒ꯭ꯔꯥꯕꯣ ꯅꯥꯊꯟꯗ ꯉꯥꯏꯔ
ꯏꯊꯟꯗ ꯉꯥꯏꯔꯦ ꯑꯗꯨꯕꯨꯗꯤꯗ ꯑꯩ ꯆꯥꯔꯣꯢ ꯍꯥꯏ ꯑꯩꯅ ꯊꯕꯤ ꯑꯩ ꯁꯂꯥꯠ ꯇꯧ ꯂꯩꯔꯝꯕ ꯑꯗꯨ ꯍꯟꯊꯣꯛ ꯆꯥꯁꯤꯟꯅꯤꯕ ꯋꯥꯊꯠꯂꯦ ꯢꯁꯥꯁꯦ ꯑꯗꯨꯝ ꯋꯥꯒꯨꯝ ꯇꯧꯋꯦ ꯢꯁꯥꯥꯁꯦ ꯆꯥꯅꯤꯡꯗꯥ ꯂꯥꯛ
ꯋꯥꯃꯟꯗ ꯆꯥꯗꯦ ꯍꯥꯏꯕ ꯑꯗꯨꯗꯤ ꯅꯪ ꯆꯥꯛꯆꯥ ꯇꯣꯛꯑꯒ ꯑꯗꯨꯝ ꯇꯨꯝꯃꯥꯗꯣꯏꯔꯣ ꯅꯠ ꯅꯠꯇ꯭ꯔꯥꯒ ꯋꯥꯀꯤꯡ ꯑꯃ ꯆꯠꯂꯨꯗꯣꯢꯔꯣ ꯑꯝ ꯇꯧꯕꯅꯣ ꯆꯂꯦ ꯑꯈꯣꯏꯃꯥ ꯍꯣꯏ ꯇꯧꯕꯗꯣ ꯁꯌꯦꯡ ꯁꯥꯖꯦꯜ ꯅꯨꯡꯖꯦꯜ ꯈꯔ ꯇꯧꯕꯗꯣ ꯑꯗꯨ ꯇꯧꯔꯒ ꯑꯗꯨꯝꯔ ꯊꯦꯡ ꯇꯨꯝꯕꯅꯦ ꯇꯥꯔꯥ ꯃꯋꯥꯏꯗꯥ ꯅꯣꯏ ꯕꯥꯗꯤ ꯆꯥꯈ꯭ꯔꯕꯣ ꯀꯃꯥꯏꯅ ꯇꯧꯕꯅꯣ
ꯃꯥꯗꯤ ꯉꯁꯥꯏꯅ ꯇꯨꯝꯈꯔꯦꯗ ꯆꯥ ꯊꯛꯄ ꯀꯩꯅꯣ ꯇꯧꯔꯒ ꯉꯁꯤꯅꯥ ꯑꯃꯨꯛ ꯀꯩꯅꯣ ꯆꯠꯇ꯭ꯔꯥꯕꯣ ꯁꯟꯗꯦꯅꯤ ꯍꯥꯏꯔꯒ ꯅꯣꯡꯃꯥꯏꯖꯤꯡꯅꯤ ꯍꯥꯏꯔꯒ ꯀꯦꯝꯇ ꯀꯩꯅꯣ ꯇꯧꯗ꯭ꯔꯕꯣ ꯉꯁꯥꯏ ꯍꯣꯟꯅꯒꯦꯁꯨ ꯑꯩ ꯍꯪꯡꯒꯦ ꯈꯜꯂꯝꯕꯅꯦ ꯁꯨꯛ ꯄꯥꯜꯂꯦ
ꯊꯦꯡꯉꯦꯗꯥ ꯉꯥꯁꯤ ꯁꯤꯗꯤ ꯄꯨꯡ ꯇꯔꯦꯠꯄꯨ ꯇꯥꯔꯦꯗ ꯑꯩꯅ ꯌꯨꯝ ꯌꯧꯔꯛꯀꯥꯟꯗ
ꯑꯣ ꯑꯩꯅ ꯀꯩ ꯇꯧꯔꯦꯗ ꯑꯩꯅ ꯍꯥꯏꯒꯦꯗꯤ ꯈꯜꯂꯝꯃꯥꯒ ꯑꯩꯅ ꯃꯥ ꯊꯦꯡꯉꯅꯤ ꯑꯩꯁꯨ ꯉꯁꯤ ꯊꯦꯡꯉꯦ ꯍꯥꯏꯗꯣ ꯑꯗꯣ ꯁꯨꯝ ꯅꯨꯃꯤꯗꯥꯡ ꯈꯥꯇꯪ ꯅꯨꯡꯁꯥꯗꯣ ꯑꯌꯨꯛꯇ ꯁꯥꯝꯃꯦ ꯅꯨꯃꯤꯗꯥꯡ ꯈꯤꯇꯪ ꯀꯩꯅꯣ ꯇꯧꯔꯀꯥꯟꯗ ꯊꯦꯡꯖꯤꯜꯂꯀꯥꯟꯗꯗꯤ ꯁꯨꯝ ꯐꯝꯕꯗꯣ ꯅꯨꯡꯉꯥꯏꯔꯛ
ꯁꯥꯢꯗꯤ ꯅꯨꯡꯁꯤꯠꯇꯣ ꯍꯥꯡꯆꯤꯠ ꯂꯥꯡꯉꯦ ꯌꯥꯝꯅ ꯑꯗꯨ ꯁꯨꯝ ꯃꯤ ꯑꯗꯨꯝ ꯐꯝꯃꯦ ꯌꯥꯎꯕꯁꯦ ꯑꯩꯁꯦ ꯁꯨꯝ ꯅꯤꯄꯥꯟꯈꯥꯏ ꯅꯤꯄꯥꯟꯗ ꯑꯗꯨꯝ ꯐꯝ ꯌꯥꯎꯕꯅꯦꯕ ꯑꯩ ꯁ ꯑꯗꯨ ꯁꯨꯝ ꯐꯝꯃꯦ ꯑꯗꯨ ꯁꯨꯝ ꯊꯦꯡꯗꯣꯛ ꯊꯦꯡꯖꯤꯟ ꯇꯧꯕꯗꯨꯒ ꯀꯩꯅꯣ ꯇꯧ ꯑꯩ ꯑꯗꯨꯝ ꯀꯩꯅꯣ ꯇꯧꯕ ꯋꯥꯔꯤꯗꯨꯝ
ꯅꯤꯄꯥꯟ ꯇꯥꯔꯁꯨ ꯍꯟꯗ꯭ꯔꯤ ꯍꯥꯏꯗꯣꯏꯅꯣ ꯏꯁꯤꯡ ꯌꯦꯡꯅ
ꯅꯣꯏ ꯃꯊꯛꯇꯨꯗ ꯊꯣꯛꯑꯒ ꯐꯝꯃꯤꯔꯣ ꯅꯊꯟꯇ ꯐꯝꯃꯤꯔꯣ ꯃꯤ ꯑꯇꯩꯒ ꯐꯝꯃꯤꯟꯅꯩꯔꯣ ꯍꯥꯏꯁꯦ ꯍꯣꯏꯌꯦ ꯑꯗꯣ ꯑꯩꯅ ꯍꯥꯏꯕꯗꯤ ꯅꯣꯏ ꯅꯣꯏꯒꯤꯗꯨꯗꯩ ꯊꯣꯛꯂꯛꯑꯒ ꯈꯔ ꯍꯥꯡꯉ ꯂꯩꯕ ꯃꯐꯝꯗꯨꯗ ꯁꯨꯝ ꯂꯩꯕ꯭ꯔꯥ ꯍꯪꯕꯅꯦ ꯃꯅꯨꯡꯗꯨꯗ ꯅꯠꯇꯕꯤꯗ ꯂꯩꯕ꯭ꯔꯥ ꯍꯪꯕꯅꯦ ꯑꯩꯅ ꯍꯪꯉꯤꯁꯤꯅ
ꯂꯩꯇꯦ ꯂꯩꯇꯦ ꯏꯁꯥ ꯏꯁꯥꯒꯤ ꯖꯒꯥꯗ ꯐꯝꯃꯒ ꯊꯣꯡꯅꯥꯎꯗꯣ ꯃꯣꯏ ꯆꯥꯎꯅ ꯆꯥꯎꯅ ꯐꯥꯛꯄꯅꯦꯕ ꯃꯊꯛꯀꯤꯗꯤ ꯑꯃ ꯑꯅꯤ ꯑꯍꯨꯝ ꯑꯍꯨꯝ ꯑꯆꯧꯕ ꯑꯗꯩ ꯃꯆꯥ ꯑꯃ ꯃꯣꯏ ꯑꯦꯛ ꯁꯣꯔ ꯁꯟꯗꯤ ꯄꯥꯟꯗ꯭ꯔꯕꯅꯤꯅ ꯃꯣꯏ ꯐꯦꯟ ꯃꯆꯥꯗꯣ ꯄꯥꯟ ꯅꯤꯅ ꯑꯆꯧꯕꯗꯣ ꯑꯗꯨ ꯑꯌꯨꯛ ꯅꯨꯡꯊꯤꯜꯗꯗꯤ ꯊꯤ ꯁꯥꯏꯌꯦꯕ ꯅꯨꯃꯤꯗꯥꯡ ꯌꯥꯝꯅ ꯁꯥꯏꯌꯦꯕ ꯑꯌꯨꯛ ꯅꯨꯃꯤꯗꯥꯡ ꯈꯛꯇ ꯍꯛꯆꯤꯛ ꯂꯥꯡꯉꯤ ꯃꯊꯛꯇꯗꯤ ꯍꯥꯏꯗ ꯑꯗꯨꯝ ꯏꯁꯥ ꯏꯁꯥꯒꯤ ꯃꯄꯥ ꯐꯝꯃꯒ ꯊꯣꯡꯅꯥꯎꯗꯣ ꯍꯥꯡꯗꯣꯛꯑꯒ ꯑꯦꯁꯤꯁꯨ ꯑꯗꯨꯝ ꯊꯥꯏ
ꯊꯧꯅꯥꯎꯁꯨ ꯍꯥꯡꯗꯣꯛꯄ ꯐꯦꯟꯁꯨ ꯊꯥꯕ ꯑꯦꯁꯤꯁꯨ ꯊꯥꯕ ꯑꯉꯛꯄꯅꯤ ꯅꯣꯏ ꯀꯥꯡꯒꯨꯅ ꯇꯧꯔꯤꯁꯤꯁꯨ ꯑꯗꯨ ꯅꯣꯏ ꯄꯨꯡ ꯃꯥꯄꯜ ꯁ꯭ꯋꯥꯏꯐꯥꯎ ꯂꯩꯕꯗꯨꯗ ꯅꯣꯏ ꯀꯌꯥ ꯂꯩꯒꯦ ꯅꯥꯊꯟꯗ ꯂꯩꯕ꯭ꯔꯥ ꯅꯣꯏ ꯃꯤ ꯑꯇꯣꯞꯄ ꯀꯌꯥꯝ ꯂꯩꯍꯧꯔꯤꯒꯦ
ꯅꯝꯅ ꯍꯥꯢꯗꯤ ꯑꯃ ꯑꯅꯤ ꯑ ꯑꯍꯨꯝ ꯃꯔꯤ ꯃꯉꯥ
ꯑꯗꯨ ꯅꯪꯅ ꯂꯥꯛꯀꯥꯟꯗ ꯃꯣꯏ ꯃꯉꯥ ꯃꯣꯏ ꯃꯔꯤ ꯑꯗꯨꯝ ꯂꯩꯍꯧꯔꯤ
ꯑꯩꯈꯣꯏꯅ ꯂꯥꯛꯀꯥꯟꯗ ꯍꯥꯏꯔꯗꯤ ꯑꯩꯈꯣꯏ ꯑꯍꯨꯝꯒꯤ ꯆꯥꯡ ꯃꯣꯏ ꯂꯩꯕꯅꯦ
ꯑꯩꯈꯣꯏꯅ ꯅꯠꯇꯦ ꯅꯪ ꯑꯩꯅ ꯂꯥꯛꯄ ꯀꯥꯟꯗ ꯍꯥꯏꯒꯗꯕ ꯑꯩꯈꯣꯏ ꯍꯥꯏꯕꯁꯤꯗꯤ ꯑꯃꯈꯛꯇꯪ ꯅꯠꯇ꯭ꯔꯦ ꯃꯌꯥꯝꯗꯨꯕꯨꯅꯤ ꯑꯩꯈꯣꯏ ꯍꯥꯏꯔꯤꯁꯤꯅ ꯑꯩ ꯍꯥꯏꯔꯒꯅꯦ ꯅꯊꯟꯗ ꯑꯣꯏꯗꯣꯏꯕ ꯅꯪꯅ ꯑꯩꯈꯣꯏ ꯍꯥꯏꯗꯧ ꯅꯠꯇꯦ ꯑꯩꯅ ꯂꯥꯛꯄ ꯀꯥꯟꯗꯗꯤ ꯃꯣꯏ ꯑꯍꯨꯝ ꯈꯛꯇ ꯉꯥꯏꯍꯧꯔꯦ ꯍꯥꯏꯒꯗꯕ
ꯑꯣ ꯋꯥꯔꯤꯗꯣ ꯑꯩꯅ ꯃꯈꯥ ꯇꯥꯗꯕꯩꯅꯦ ꯇꯥꯔꯤꯒꯣ ꯑꯩꯈꯣꯏ ꯍꯥꯏꯔꯤꯁꯦ ꯏꯃꯥꯟꯅꯕ ꯑꯝꯅ ꯑꯗꯨꯝ ꯊꯣꯛꯂꯛꯄ ꯌꯥꯎꯔꯛꯀꯅꯤ ꯑꯩꯒ
ꯑꯩꯒ ꯑꯗꯨ ꯃꯣꯏ ꯑꯍꯨꯝꯗꯤ ꯑꯗꯨꯝ ꯐꯝꯕꯅꯦꯕ ꯑꯗꯨꯅ ꯑꯩꯅ ꯑꯩꯅ ꯑꯩꯅ ꯑꯗꯨ ꯍꯪꯅ ꯀꯥꯟꯗ ꯑꯩꯈꯣꯏ ꯏꯃꯥꯟꯅꯕ ꯑꯃꯒ ꯍꯜꯂꯦꯕ ꯃꯥꯁꯦ ꯏꯅꯛ ꯅꯛꯄ ꯑꯣꯏꯔꯝꯅꯤꯅ ꯑꯗꯩꯩꯗꯤ ꯑꯌꯨꯛꯇ ꯑꯗꯨꯝ ꯐꯝꯃꯤꯟꯅꯔ
ꯊꯦꯡꯉꯦ ꯍꯜꯂꯒꯦ ꯍꯥꯏꯗ ꯃꯥꯁꯨ ꯑꯗꯨꯒꯤ ꯅꯤꯄꯥꯥꯟꯒꯤ
ꯥꯑꯩꯒꯤ ꯁꯤꯒꯤ ꯇꯥꯏꯝ ꯃꯇꯝꯁꯤ ꯍꯥꯏꯇꯥꯔꯦ ꯇꯔꯦꯠ ꯅꯤꯐꯨꯃꯉꯥꯗꯒꯤ ꯅꯤꯄꯥꯜꯁꯦ ꯑꯗꯨꯝ ꯍꯜꯂꯦ ꯃꯥꯗꯤ ꯑꯗꯨꯝ ꯍꯟꯈ꯭ꯔꯕꯅꯤꯅ ꯑꯗꯨꯝ ꯃꯥ ꯑꯃꯨꯛ ꯍꯟꯒꯅꯤ ꯅꯠꯇ꯭ꯔꯒ ꯑꯩ ꯑꯃꯨꯛ ꯍꯟꯒꯅꯤ ꯑꯗꯨꯒ ꯑꯗꯨꯝ ꯑꯍꯨꯝ ꯃꯣꯏ ꯑꯍꯨꯝꯗꯤ ꯑꯗꯨꯝ
ꯑꯇꯩꯗꯤ ꯑꯃꯨꯛ ꯅꯨꯃꯤꯗꯥꯡ ꯊꯦꯡꯕꯗꯗꯤ ꯃꯣꯏ ꯑꯍꯨꯝ ꯃꯔꯤ
ꯑꯍꯨꯝ ꯃꯔꯤ ꯀꯣ ꯃꯔꯤꯗꯤ ꯑꯩꯅ ꯍꯥꯏꯁꯤꯅ ꯑꯃꯨꯛ ꯉꯁꯤ ꯏꯃꯥꯟꯅꯕ ꯑꯇꯣꯞꯄ ꯑꯃ ꯂꯥꯛꯑꯦꯕ ꯃꯥꯗꯤ ꯑꯍꯤꯡꯗ ꯑꯗꯨꯝ ꯄꯥꯕꯅꯦ ꯉꯁꯤ ꯐꯝꯅꯤ ꯍꯥꯏ ꯇꯧꯕꯅꯦ ꯑꯗꯨꯏ ꯃꯁꯤꯒ ꯊꯥꯔꯒ ꯃꯔꯤ ꯐꯝꯃꯝꯕ ꯌꯥꯏ ꯑꯗꯨ ꯀꯩꯅꯣꯗꯨꯗꯤ ꯃꯣꯏ ꯃꯈꯥꯗꯨꯗꯤ ꯃꯤ ꯀꯌꯥꯝ ꯂꯩꯒꯦ ꯍꯧꯖꯤꯛꯀꯥꯟ
ꯑꯍꯟꯃꯩꯗꯣ ꯑꯃꯗꯤ ꯎꯏ ꯑꯗꯒꯤ ꯈ꯭ꯋꯥꯏ ꯑꯍꯟꯗꯗꯤ ꯑꯃꯨꯛ ꯎꯗꯦ ꯀꯃꯥꯏꯅ ꯇꯩꯅꯣꯗ ꯑꯗꯩ ꯃꯈꯥꯒꯤ ꯃꯤꯉꯩꯁꯤꯁꯨ ꯈꯔ ꯁꯥ ꯃꯥꯜꯂꯦ ꯑꯩ ꯋꯥꯈꯟꯗ
ꯐꯔꯦ ꯐꯔꯦ ꯑꯗꯣ ꯅꯣꯏ ꯀꯩꯅꯣꯒꯤ ꯃꯈꯥꯒꯤ ꯑꯆꯥꯄꯣꯠ ꯆꯥꯐꯝꯗꯨꯗꯤ ꯃꯤ ꯑꯗꯨꯝ ꯆꯪꯕ꯭ꯔꯣ ꯀꯃꯥꯏꯅ ꯇꯧꯒꯦ
ꯃꯣꯏꯁꯤ ꯀꯃꯥꯏ ꯍꯥꯏꯅꯤ ꯈꯪꯗꯦꯅꯦ ꯍꯥꯏꯗꯤ ꯑꯅꯝꯕꯅ ꯃꯣꯏ ꯂꯣꯟꯒꯨꯝ ꯇꯧꯏ ꯀꯩꯒꯤꯅꯣ ꯈꯪꯗꯦ ꯑꯗꯣ ꯍꯥꯡ ꯀꯥꯟꯗꯅ ꯑꯃꯨꯛ ꯑꯗꯨꯝ ꯈꯔꯗꯤ ꯆꯪꯉꯤ ꯍꯥꯏꯇꯥꯔꯦ ꯌꯥꯝ ꯀꯟꯅ ꯀꯩꯅꯣ ꯇꯧꯗ꯭ꯔꯁꯨ ꯑꯗꯨꯗꯣ ꯍꯥꯟꯅꯒꯨꯝꯃꯥꯏꯅ ꯁꯤꯠꯄꯗꯣ ꯈꯔ ꯋꯥꯠꯄꯗꯤ ꯋꯥꯠꯂꯤ ꯂꯣꯟꯕꯅ ꯈꯔ ꯅꯝꯒꯨꯝ ꯇꯧꯋꯦꯗ ꯃꯣꯏꯁꯦ
ꯍꯣꯏ ꯍꯥꯟꯅꯒꯤ ꯃꯐꯝ ꯗꯨꯅ ꯃꯐꯝꯗ ꯆꯥꯕ ꯑꯣꯏꯔꯦ ꯑꯗꯨꯅ ꯍꯥꯏꯗꯤ ꯕꯖꯥꯔꯗ ꯗꯥꯏꯔꯦꯛ ꯐꯥꯎꯕꯁꯨ ꯅꯨꯡꯉꯥꯏꯇꯕ ꯑꯗꯩ ꯌꯨꯝꯂꯛꯀꯤ ꯑꯣꯏꯔꯁꯨ ꯄꯤꯛꯇ ꯄꯤꯛꯈ꯭ꯔꯁꯨ ꯅꯨꯡꯉꯥꯏꯇꯗꯅꯀꯣ ꯃꯣꯏꯅ ꯍꯥꯟꯅ ꯐꯝꯃꯝꯃꯤꯗꯨꯗꯤ ꯌꯨꯝꯂꯛ ꯑꯣꯏꯔꯒꯁꯨ ꯃꯐꯝꯗꯣ ꯆꯥꯎꯔꯒ ꯂꯝꯕꯤꯗꯣ ꯃꯌꯥꯝꯅ ꯈ꯭ꯋꯥꯏꯗꯒꯤ ꯆꯠꯄ ꯃꯐꯝ ꯑꯣꯏꯗ ꯑꯣꯏꯌꯦꯕ ꯑꯗꯨꯗꯨꯅ ꯒꯥꯔꯤ ꯅꯨꯡꯔꯤ ꯈꯥꯝꯃꯒꯁꯨ ꯑꯗꯨꯝ ꯃꯐꯝꯗꯣ ꯅꯨꯡꯉꯥꯏꯔꯒ ꯇꯧꯕꯤꯗꯣ ꯑꯗꯨꯃꯥꯏꯅ ꯑꯣꯏꯕꯒꯤ ꯍꯥꯟꯅꯅꯕꯗꯤ ꯈꯤꯇꯪ ꯍꯦꯟꯅ ꯁꯤꯠꯂꯝꯗꯧ ꯃꯥꯜꯂꯦ ꯃꯣꯏꯗꯣ ꯍꯧꯖꯤꯛ ꯑꯗꯣ ꯊꯣꯛꯂꯛꯄꯗꯒꯤ ꯀꯤꯁꯥ- ꯁꯤꯠ- ꯁꯤꯠꯄꯁꯦ ꯈꯤꯇꯪ ꯋꯥꯠꯂꯝꯗꯧꯗꯤ ꯃꯥꯜꯂꯦ
ꯃꯣꯏꯁꯦꯀꯣ ꯍꯟꯗꯛ ꯍꯣꯡꯗꯣꯔꯤꯁꯦꯀꯣ ꯃꯣꯏꯁꯦ ꯌꯥꯝꯅ ꯀ꯭ꯂꯤꯌꯥꯔꯗꯤ ꯑꯣ ꯌꯥꯝꯅ ꯅꯥꯜꯂꯦꯕꯀꯣ ꯂꯨ ꯅꯥꯟꯅ ꯊꯝꯃꯦꯕꯀꯣ ꯍꯥꯟꯅꯒꯨꯝꯃꯥꯏꯅ ꯑꯩꯈꯣꯏ ꯃꯐꯝ ꯄꯤꯛꯅ ꯌꯥꯝꯅ ꯃꯝꯕꯗꯣ ꯑꯣꯏꯗꯦꯕ ꯉꯥꯜꯂꯦꯕꯀꯣ ꯑꯗꯣ ꯃꯤꯅꯥ ꯃꯣꯏ ꯍꯦꯟꯅ ꯂꯥꯛꯅꯤꯡꯗꯣꯏꯁꯤꯅ ꯑꯃꯨꯛ ꯃꯃꯟꯗꯣ ꯃꯣꯏ ꯑꯀꯣꯏꯕꯗꯩꯩ ꯍꯦꯟꯅ ꯃ ꯃꯣꯏꯅ ꯍꯦꯟꯅ ꯈꯤꯇꯪ ꯍꯦꯟꯅ ꯂꯧꯋꯦ ꯃꯣꯏꯅ ꯇꯧꯔꯤꯁꯦ ꯑꯗꯩ ꯍꯥ ꯍꯥꯎ ꯍꯥꯎꯋꯤ ꯍꯥꯏꯔꯁꯨ ꯑꯃꯨꯛ ꯍꯥꯎꯇꯕ ꯃꯣꯏ ꯇꯧꯔꯤꯁꯦ ꯃꯃꯜꯁꯨ ꯍꯦꯟꯅ ꯂꯧꯕ
ꯑꯣ ꯑꯗꯨꯗꯤ ꯃꯣꯏ ꯁꯥꯏꯠꯇꯒꯤꯁꯨ ꯈꯔ ꯑꯁꯣꯏꯕ ꯂꯩꯕꯒꯤꯅꯦ ꯑꯗꯨ ꯑꯣꯏꯔꯒꯗꯤ ꯑꯗꯨ ꯐꯔꯦ ꯅꯪꯁꯨ ꯆꯥꯛ ꯆꯥꯊꯣꯛꯅꯤꯡꯉꯥꯏ ꯇꯧꯔꯣ ꯑꯩꯁꯨ ꯆꯥꯛ ꯆꯥꯊꯣꯛꯅꯤꯡꯉꯥꯏ ꯇꯧꯔꯒꯦ ꯉꯁꯤꯒꯤꯗꯤ
ꯍꯣꯏ ꯑꯗꯨ ꯑꯩ ꯊꯝꯃꯒꯦ ꯍꯥꯥ ꯑ ꯊꯝ ꯊꯝ